ꯀꯩꯗꯧꯔꯤꯒꯦ
ꯑꯥ ꯍꯧꯖꯤꯛ ꯁꯦ ꯑꯩꯁꯦ ꯏꯔꯣꯏꯔ ꯂꯩꯌꯦ
ꯏ ꯑꯣꯏꯔꯒ ꯍꯥ
ꯎꯝ
ꯏꯔꯣ ꯏꯔꯒ ꯍꯥꯏꯗꯤ ꯀꯔꯤꯅꯣ
ꯁ꯭ꯋꯤꯝꯃꯤꯡ ꯇꯧꯔ ꯂꯩꯕ
ꯍꯥꯏꯠ ꯀꯃꯥꯏꯅ
ꯑꯣ ꯄꯨꯡ ꯕꯥꯔꯣ ꯌꯦꯅꯤꯡꯈꯔꯤ ꯁꯃꯤ ꯇꯧꯗ꯭ꯔ ꯗꯤ
ꯑꯩ ꯈꯪꯗ꯭ꯔꯦ ꯅꯪꯒꯤꯁꯦ ꯑꯩ ꯈꯪꯗ꯭ꯔꯦ
ꯐꯩ ꯇꯧꯕꯅꯤꯗ ꯐꯨꯠꯕꯣꯜ ꯐꯨꯠꯕꯣꯜ ꯌꯦꯡꯕ ꯂꯣꯏꯔꯒ ꯒ꯭ꯔꯨꯞ ꯆꯠꯇ ꯑꯗꯨꯝ ꯀꯕꯤꯠ
ꯇꯧꯅꯔꯦ ꯌꯦꯡꯅꯤꯡꯗꯕꯅ
ꯑꯆꯥ ꯑꯆꯥ ꯑꯆꯥ
ꯑꯩꯗꯤ ꯐꯔꯁ ꯍꯥꯞꯇ ꯀꯩꯅꯣ ꯑꯁ ꯑꯣꯏꯔꯔꯣꯏꯗ꯭ꯔꯥ ꯑꯣꯏꯔꯔꯣꯏꯗ ꯈꯟꯕꯅꯦꯕ
ꯑꯗꯨꯅꯦ ꯐꯥꯔꯁꯇ ꯄ꯭ꯔꯦꯡ ꯇꯧꯕꯤꯈ꯭ꯔꯦꯅꯦ
ꯑꯗꯨꯅꯦ ꯐꯖꯅ ꯇꯧꯋꯦ ꯉꯁꯤꯒꯤꯗꯤ
ꯑꯗꯨ ꯅꯪꯗꯤ ꯃꯥꯕꯨ ꯁꯞꯄꯣꯔꯠ ꯇꯧꯗꯦꯅ ꯃꯦꯠꯁ ꯐꯖꯕ꯭ꯔꯣ
ꯑꯍꯣꯏ ꯑꯩꯗꯤ ꯇꯧꯗꯦ ꯐꯖꯗꯦ ꯌꯦꯡꯗꯦ ꯑꯩ ꯖꯁ ꯑꯣꯟꯂꯤ ꯑꯞꯗꯦꯠ ꯈꯛꯇ ꯂꯧꯋꯦ
ꯑꯠꯁꯥ ꯃꯦꯠꯁ ꯑꯗꯨꯝ ꯐꯖꯕꯗꯨꯕꯣ
ꯌꯦꯡꯗꯦꯅꯦ
ꯍꯟꯗꯛ ꯍꯟꯗꯛ ꯋꯥꯔꯜ ꯀꯞꯀꯤ ꯃꯦꯠꯁꯇ ꯈ꯭ꯋꯥꯏꯗꯒꯤ ꯐꯖꯕꯗꯤ ꯑꯥ ꯑꯥꯔꯖꯦꯟꯇꯤꯅꯥꯒ ꯀꯄꯣ ꯕꯔꯗꯦꯒꯤ ꯃꯦꯠꯆꯅ ꯈ꯭ꯋꯥꯏꯗꯒꯤ ꯐꯖꯩꯗ
ꯑꯣ ꯁꯤꯒꯤ ꯐꯖꯗꯦ ꯍꯥꯏꯕ ꯅꯠꯇ꯭ꯔꯣ
ꯃꯦꯁꯤ
ꯎꯝ
ꯑꯁ ꯉꯁꯤꯒꯤ ꯃꯦꯠꯆ ꯐꯖꯗ꯭ꯔꯗꯤ ꯂꯣꯏꯔꯦ ꯀꯩꯅꯣ ꯁꯦꯚꯦꯟꯇꯤ ꯐꯥꯏꯚ ꯃꯤꯅꯤꯠ ꯌꯥꯎꯔꯒ ꯃꯣꯏ ꯏꯖꯤꯞꯈꯣꯏ ꯇꯨ ꯒꯣꯜꯅꯤ ꯑꯥꯔꯖꯦꯟꯇꯤꯅꯥ ꯖꯤꯔꯣꯅꯦ
ꯎꯝ
ꯑꯗꯨꯒꯤ ꯃꯇꯨꯡꯗ ꯒꯣꯜ ꯑꯍꯨꯝ ꯆꯟꯈ꯭ꯔꯦ ꯑꯥꯔꯖꯦꯟꯇꯤꯅꯥꯅ
ꯑꯗꯨ ꯑꯗꯨꯅꯦꯕꯥ
ꯑꯗꯨ ꯐꯖꯠꯇ꯭ꯔꯣ ꯏꯀ꯭ꯋꯥꯂꯥꯏꯁ ꯇꯧꯔꯒ ꯒꯣꯜ ꯇꯨ ꯖꯤꯔꯣꯗ ꯍꯥꯎꯗ
ꯑꯩꯗꯤ ꯑꯩꯗꯤ ꯃꯣꯏꯁꯦ ꯊꯣꯛꯈ꯭ꯔꯁꯅꯨ ꯈꯟꯕꯅꯦꯕ ꯑꯗꯣ ꯑꯃꯨꯛ ꯂꯥꯛꯑꯦ ꯎꯄꯥꯏ ꯂꯩꯇ꯭ꯔꯦ
ꯆꯩ ꯆꯥꯅꯤ ꯅꯪ ꯆꯩ ꯅꯝꯃꯦ ꯅꯪ
ꯑꯁꯦꯡꯕꯅꯦ ꯑꯩꯗꯤ ꯍꯥꯏ ꯑꯝ ꯍꯔꯥꯎꯔꯒ ꯂꯩꯔꯨꯅꯦꯕ ꯑꯗꯨꯒ ꯑꯜ ꯂꯥꯏ ꯃꯣꯏꯅ ꯃꯨꯛ ꯇꯧꯕꯁꯤꯅ
ꯎꯄꯥꯏꯗꯤ ꯂꯩꯇꯦ
ꯂꯩꯇꯦ ꯅꯣꯏꯁꯨ ꯅꯣꯏꯁꯨꯨ ꯑꯁ ꯍꯥꯔꯠ ꯑꯦꯇꯦꯛꯇꯤ ꯇꯧꯒꯦ ꯇꯧꯔꯝꯅꯤꯅ
ꯋꯥꯟ ꯖꯤꯔꯣꯗꯗꯤ ꯀꯤꯗꯦꯗ ꯍꯥꯏꯕꯗꯤ ꯅꯨꯡꯉꯥꯏꯇꯕ ꯐꯥꯎꯗ꯭ꯔꯤꯗ
ꯑꯣ
ꯇꯨ ꯖꯤꯔꯣ ꯂꯥꯛꯄ ꯀꯥꯟꯗꯗꯤ ꯑꯁ ꯀꯩꯅꯣ ꯉꯁꯤꯒꯤꯁꯤ ꯃꯪ ꯃꯥꯟꯈ꯭ꯔꯦꯗꯥꯅ ꯂꯩꯕꯅꯦ
ꯑꯗꯨꯅꯦꯕ
ꯑꯗꯨꯒꯤꯅꯦ ꯁꯨ ꯄꯦꯄꯔ ꯂꯧꯒꯤꯔꯣ
ꯎꯝ ꯅꯣ ꯑꯩ ꯏꯁꯨ ꯂꯩꯇꯦ ꯑꯁꯤꯒꯨꯝꯕꯗ ꯑꯩ ꯀꯔꯤꯁꯨ ꯈꯟꯕꯤꯗꯦ ꯖꯁ ꯃꯣꯏ ꯉꯝꯗ꯭ꯔꯗꯤ ꯐꯅꯤꯀꯣ ꯍꯥꯏꯕ ꯈꯛꯇꯅꯦ
ꯑꯩ ꯇꯤꯁꯨꯄꯦꯄꯔ ꯂꯩꯅꯤꯡ ꯂꯩꯅꯤꯡꯕꯤꯗ
ꯄꯥꯝꯃꯨꯋꯤ ꯀꯩꯅꯣ ꯑꯣ ꯄꯥꯝꯃꯨꯗ꯭ꯔꯣ ꯄꯤ ꯄꯥꯝꯃꯨꯗ꯭ꯔꯣ?
ꯄꯥꯝꯃꯨꯗꯦꯗ ꯄꯥꯝꯃꯨꯗꯦꯗ ꯑꯩ ꯑꯥ ꯃꯤ ꯑꯃ ꯉꯔꯥꯡ ꯀꯔꯤꯕ ꯂꯤꯁꯤꯡ ꯑꯃ ꯕꯦꯠ ꯇꯧꯔꯒ ꯄꯩꯁꯥ ꯄꯤꯗꯔ꯭ꯦꯅꯦ
ꯍꯥꯏꯕꯗꯤ ꯑꯣ ꯑꯁꯤ ꯃꯦꯠꯆꯀꯤ
ꯅꯠꯇꯦ ꯑꯪ ꯉꯁꯤ ꯉꯁꯤ ꯑꯥ ꯉꯁꯤ ꯅꯠꯇ꯭ꯔꯣ ꯍꯣꯏ ꯄꯣꯔꯇꯨꯒꯣꯜ ꯁꯅꯕꯗꯣ
ꯉꯔꯥꯡꯅꯦ
ꯑꯣ ꯑꯩ ꯉꯥꯎꯋꯦ ꯀꯩꯅꯣ ꯑꯣ ꯉꯔꯥꯡ ꯇꯨꯋꯦꯜꯐ ꯊꯥꯔ
ꯍꯣꯏ ꯍꯣꯏ
ꯉꯁꯤꯅꯦꯍꯦ
ꯑꯗꯨ ꯑꯣꯏꯔꯁꯨ ꯉꯔꯥꯡ ꯍꯥꯏꯕ ꯌꯥꯔꯦꯅ
ꯍꯣꯏ ꯑꯗꯨꯕꯨ ꯌꯥꯝ ꯉꯥꯎꯕꯗꯣ ꯉꯁꯤ ꯈꯔ ꯇꯨꯝꯈꯤꯕ ꯑꯗꯨ ꯃꯦꯠꯁ ꯂꯣꯏꯔ ꯇꯨꯝꯕꯒꯤ
ꯑꯣ
ꯕꯦꯠ ꯇꯧꯔꯝꯕꯅꯦꯕ
ꯎꯝ
ꯑꯗꯣ
ꯄꯤꯗ꯭ꯔꯦ ꯀꯥꯎꯈ꯭ꯔꯦ
ꯏ꯭ꯗꯔꯦ
ꯅꯨꯄꯤꯔꯥ ꯅꯨꯄꯥꯔꯥ
ꯅꯨꯄꯥꯅꯤꯗ
ꯎꯝ ꯎꯄꯥꯏ ꯂꯩꯇ꯭ꯔꯦ ꯊꯣꯛ ꯈ꯭ꯔꯦ ꯂꯣꯏꯅ ꯊꯣꯛꯈ꯭ꯔꯦ ꯍꯧꯖꯤꯛ ꯂꯩꯍꯧꯕꯁꯤ ꯏꯪꯂꯟ ꯈꯛꯇ ꯑꯣꯏꯔꯝꯅꯤ ꯑꯩꯒꯤ
ꯐ꯭ꯔꯥꯟꯁ ꯂꯩꯔꯤꯅ
ꯑꯣ ꯏꯪ꯭ꯂꯦꯟꯒ ꯐ꯭ꯔꯥꯟꯁ
ꯐ꯭ꯔꯥꯟꯁ ꯂꯩꯔꯤ ꯃꯣꯔꯣꯀꯣ ꯂꯩꯔꯤ ꯑꯗꯨ ꯐ꯭ꯔꯥꯟꯁꯀ ꯃꯣꯔꯣꯀꯣꯒ ꯃꯦꯁ ꯐꯖꯒꯅꯤ
ꯑꯩꯗꯤꯀꯣ ꯀꯔꯤꯔꯥ ꯃꯣꯏ ꯑꯔꯖꯦꯟꯇꯤꯅꯥꯁꯦ ꯃꯣꯏꯒꯤ ꯀꯩꯅꯣ ꯄꯨꯅꯟꯁꯦ ꯀꯩꯅꯣ ꯀꯩꯅꯣ ꯎꯝ ꯀꯟꯕ ꯀꯟꯕ ꯃꯤꯗ ꯁꯨꯞꯊꯦꯡ ꯊꯦꯡꯅꯍꯟ ꯗꯦꯀꯣ
ꯑꯗꯨꯗꯤ ꯍꯣꯏ ꯄꯨꯜꯗꯗꯤ ꯎꯄꯥꯏ ꯂꯩꯇꯦ ꯑꯗꯨ ꯑꯣꯏꯔꯁꯨ ꯑꯐꯠꯔ ꯄꯨꯜ ꯔꯥꯎꯟ ꯑꯣꯐ ꯊꯠꯇꯤꯇꯨ ꯍꯥꯏꯗꯤ ꯃꯣꯏꯅ ꯄꯣꯏꯟ ꯁꯤꯁꯇꯦꯝꯒꯤ ꯆꯠꯄꯅꯤꯗ
ꯑꯗꯣ
ꯑꯗꯨꯗꯤ ꯄꯣꯔꯆꯨꯒꯜꯁꯨ ꯄꯨꯜꯗꯗꯤ ꯃꯣꯏꯁꯨ ꯑꯣꯄꯣꯅꯦꯟꯗꯤ ꯍꯩꯇꯦꯗꯅ
ꯑꯗꯨ ꯑꯣꯏꯔꯁꯨ ꯈꯔ ꯀꯟꯕꯒ ꯀꯩꯅꯣ ꯇꯧꯅꯔꯗꯤ ꯏꯂꯥꯏ ꯂꯥꯏꯅ ꯁꯤꯗꯣꯏꯅꯦ ꯃꯣꯏ ꯃꯣꯏꯁꯦ
ꯏꯁꯄꯦꯟꯒꯨꯝꯕ ꯐ꯭ꯔꯥꯟꯁꯀꯨꯝꯕ ꯊꯦꯡꯅꯔꯗꯤ ꯈꯔꯗꯤ ꯋꯥꯕ ꯌꯥꯏ
ꯍꯣꯏ ꯑꯗꯨꯅꯦ ꯊꯦꯡꯅꯧ ꯍꯥꯏꯕꯅꯦꯕ ꯁꯨꯛꯊꯦꯡ ꯊꯦꯡꯅꯗꯦꯕ
ꯑꯗꯨꯗꯤ ꯐꯤꯐꯥꯅ ꯅꯠꯇꯦꯗ ꯑꯗꯨꯗꯤ ꯄꯣꯏꯟ ꯁꯤꯁꯇꯦꯝꯗ ꯃꯦꯠꯁ ꯁꯅꯕ ꯀꯥꯟꯗ ꯃꯤ ꯃꯈꯩ ꯑꯗꯨꯗꯤ ꯀꯟꯇ꯭ꯔꯤꯕ꯭ꯌꯨꯁꯟ ꯂꯩꯗ
ꯎꯝ
ꯀꯔꯤ ꯍꯥꯏꯁꯤꯔ ꯑꯥ ꯍꯧꯖꯤꯛ ꯑꯥꯔꯖꯦꯟꯇꯤꯅꯥꯁꯨ ꯄꯣꯏꯟ ꯌꯥꯝꯗ꯭ꯔꯗꯤ ꯑꯇꯣꯞꯄ ꯊꯦꯡꯅꯕ ꯆꯥꯟꯁ ꯌꯥꯝ ꯋꯥꯡꯉꯦꯕ ꯑꯗꯨꯕꯨ ꯃꯣꯏ ꯗꯤꯗꯤꯡ ꯗꯤꯗꯤꯡ ꯑꯣꯏꯈ꯭ꯔꯕꯅꯤꯅ ꯑꯗꯨꯝ ꯎꯝ ꯑꯃꯥꯗ ꯆꯠꯈ꯭ꯔꯦ ꯑꯗꯨꯒ ꯔꯅ ꯑꯣꯐ
ꯔꯥꯎꯟ ꯑꯣꯐ ꯁꯤꯛꯁꯇꯤꯟꯒꯨꯝꯕꯗ ꯊꯦꯡꯅꯕ ꯌꯥꯕꯅꯤ ꯉꯁꯥꯏ ꯄꯣꯔꯇꯨꯒꯜꯗꯨ ꯑꯗꯨꯕꯨ ꯃꯣꯏꯁꯨ ꯀꯣꯂꯝꯣꯕꯤꯌꯥꯕꯨ ꯉꯝꯗꯔꯒ ꯑꯥ ꯄꯣꯏꯟꯗꯣ ꯋꯥꯡꯗꯕꯒꯤ ꯍꯧꯖꯤꯛ ꯃꯣꯏ ꯃꯃꯥꯡꯒꯤꯗ ꯊꯦꯡꯅꯈꯤꯕꯅꯦꯕ ꯀꯅꯥꯔ ꯄꯣꯔꯇꯨꯒꯜ ꯈꯨꯜꯅ ꯉꯁꯤꯗꯣ ꯀꯔꯤꯅꯣꯅꯦ ꯉꯁꯤꯕꯣ
ꯎꯝ ꯀꯥꯎꯔꯦ ꯑꯩꯁꯨ
ꯑꯩ ꯀꯣꯛ ꯌꯥꯗ꯭ꯔꯦ
ꯍꯤꯍꯤ ꯀꯔꯤꯒꯤ ꯌꯥꯗꯕꯅꯣ ꯐꯣꯟ ꯉꯥꯡꯅꯤ ꯉꯥꯡꯃꯟꯕꯒꯤꯔꯥ ꯇꯨꯝꯗꯕꯒꯤꯔꯥ ꯀꯔꯤꯒꯤꯅꯣ ꯍꯣ
ꯇꯨꯝꯗꯕꯒꯤ ꯉꯔꯥꯡ ꯐꯨꯠꯕꯣꯜ ꯌꯦꯡꯕꯗꯣ ꯄꯨꯡ ꯑꯍꯨꯝ ꯃꯗ ꯇꯨꯝꯕ ꯃꯥꯜꯂꯦꯗꯣꯄꯨꯡ ꯇꯔꯦꯠ ꯇ ꯍꯧꯠꯈ꯭ꯔꯦ ꯄꯨꯡ ꯃꯔꯤꯈꯛ ꯇꯨꯝꯃꯦ
ꯎꯝ
ꯑꯗꯨꯗꯒꯤ ꯇꯨꯝꯗ꯭ꯔꯦ ꯂꯥꯏꯔꯤꯛ ꯈꯔ ꯄꯥꯕ ꯇꯨꯝꯒꯦꯅ ꯇꯧꯕ ꯇꯨꯝꯕ ꯉꯝꯗ꯭ꯔꯕ
ꯎꯝ
ꯑꯗꯨꯗꯒꯤ ꯍꯧꯖꯤꯛ ꯃꯦꯠꯁ ꯌꯦꯡꯈ꯭ꯔꯦ ꯍꯧꯖꯤꯛ ꯃꯦꯠꯁꯇꯤ ꯄꯨꯔꯥ ꯀꯩꯅꯣꯅꯤ ꯐ꯭ꯔꯦꯁꯇ ꯌꯦꯡꯕꯅꯤ
ꯁꯦꯁ ꯑꯗꯨ ꯅꯦꯛꯁꯀꯤꯁꯨ ꯌꯦꯡꯒꯦꯔꯥ ꯑꯃꯨꯛꯀ ꯋꯥꯟ ꯊꯥꯔꯇꯤꯔꯥ
ꯑꯁ ꯑꯩꯁꯦ ꯇꯨꯝꯗ꯭ꯔ ꯂꯩꯔꯗꯤ ꯑꯩ ꯌꯥꯔꯔꯣꯏ ꯀꯣꯛ ꯂꯥꯏꯔꯤꯛ ꯄꯥꯕ
ꯍꯣꯏ ꯍꯣꯏ ꯇꯨꯝ ꯃꯣꯗ
ꯑꯗꯨꯒꯤ ꯑꯩ ꯈꯔ ꯄꯣꯊꯁꯤꯔ ꯈꯜꯂꯤ
ꯎꯝ ꯎꯝ
ꯅꯪꯗꯤ ꯌꯦꯡꯒꯦꯔꯣ
ꯑꯩ ꯌꯦꯡꯉꯔꯣꯏ ꯌꯦꯡꯅꯤꯡꯗ꯭ꯔꯦ
ꯊꯕꯛ ꯊꯕꯛ ꯂꯩꯕ꯭ꯔꯣ
ꯊꯕꯛ ꯂꯩꯇꯦ ꯉꯟꯅ ꯇꯨꯝꯗꯣꯏꯅꯦ ꯉꯁꯤ ꯉꯔꯥꯡꯁꯨ ꯑꯗꯨꯝ ꯊꯦꯡꯅ ꯇꯣꯃꯦꯅꯀꯣ
ꯑꯆꯥ ꯅꯪꯁꯦ ꯑꯩꯒꯤ ꯃꯔꯨꯞ ꯅꯨꯄꯥꯁꯨ ꯋꯥꯔꯤ ꯁꯥꯔꯝꯕ꯭ꯔꯣ
ꯀꯔꯝꯕ ꯑꯩ ꯈꯪꯗꯦꯍꯦ ꯑꯩ ꯑꯇꯩꯕꯨ ꯁꯥꯗꯦ
ꯑꯣꯈꯦ ꯎꯝ ꯉꯔꯥꯡ ꯅꯠꯇ꯭ꯔꯣ ꯅꯪꯅ ꯑꯥ ꯑꯦꯝ ꯌꯨꯗꯒꯤ ꯃꯔꯨꯞ ꯑꯃ ꯂꯩꯔꯝꯃꯦ ꯍꯥꯏꯕꯗꯣ
ꯑꯩꯌꯥ ꯅꯠꯇꯦ ꯅꯪꯁꯦ ꯀꯔꯤꯔꯣ ꯑꯩ ꯅꯠꯇꯤꯌꯦ ꯉꯥꯎꯕ꯭ꯔꯣ
ꯑꯩ ꯀꯣꯛꯁꯥꯏꯗꯀꯣ ꯅꯣꯏꯁꯤꯡꯁꯦ ꯑꯣ ꯑꯣ ꯅꯪꯗꯤ ꯀꯩꯅꯣ ꯀꯩꯅꯣꯗ ꯂꯩꯕꯅꯤꯅ ꯍꯣꯏꯅꯦ ꯈꯪꯉꯦ
ꯗꯦꯜꯂꯤꯗꯀꯣ
ꯍꯣꯏ
ꯅꯪꯖꯦ ꯑꯍꯨꯝ ꯁꯨꯕꯗꯅꯦꯕ ꯑꯩꯒꯤ ꯀꯣꯛꯇꯥ
ꯈꯪꯗ꯭ꯔꯦ ꯑꯩꯗꯨꯗꯤ ꯅꯪꯅ ꯒ꯭ꯌꯥꯟ ꯇꯥꯔꯣ
ꯅꯣꯏꯖꯦ ꯃꯈꯨꯦꯟ ꯂꯣꯏꯅ ꯃꯥꯟꯅꯥꯕꯒꯤ ꯑꯩꯖꯦ ꯉꯥꯎꯕ
ꯍꯩꯠ ꯃꯥꯟꯅꯥꯔꯝꯃꯣꯏ ꯍꯦ ꯅꯪꯁꯨ
ꯃꯥꯟꯅꯥꯔꯝꯃꯣꯏ ꯌꯦ ꯉꯥꯡꯕꯖꯤꯡ ꯍꯩꯠ ꯃꯥꯟꯅꯥꯔꯝꯃꯣꯏꯍꯦ ꯍꯥꯏꯔꯤꯌꯦ
ꯑꯦ ꯃꯥꯟꯅꯕ꯭ꯔꯅꯦ ꯌꯥꯝꯅ ꯇꯣꯡꯉꯥꯜꯂꯤꯗꯥ ꯇꯣꯡꯉꯥꯜꯂꯦ-ꯇꯣꯡꯉꯥꯜꯂꯦ ꯅꯪ ꯌꯥꯗ꯭ꯔꯦ ꯅꯪꯅꯅꯦ
ꯑꯩꯖꯦ ꯑꯩꯖꯦ
ꯅꯣꯏ ꯑꯍꯨꯝꯖꯦ ꯑꯃꯨꯔꯛ-ꯑꯃꯨꯔꯛ ꯄꯨꯂꯞ ꯊꯦꯡꯅꯕ ꯇꯥꯔꯦ
ꯋꯥꯟ ꯇꯨ ꯊ꯭ꯔꯤ ꯍꯥꯏꯅꯀꯣ
ꯍꯣꯏ ꯑꯗꯨ ꯅꯠꯇ꯭ꯔꯗꯤ ꯌꯥꯔꯔꯣꯏ
ꯌꯥꯔꯔꯣꯏ ꯐꯖꯅ ꯉꯥꯎꯔꯦ ꯅꯪ
ꯉꯥꯎꯔꯦ ꯐꯖꯅ ꯉꯥꯎꯔꯦ
ꯑꯥꯁ ꯑꯗꯨ ꯅꯪꯖꯨ ꯑꯦꯠꯂꯤꯁ ꯃꯦꯁꯤꯕꯨꯗꯤ ꯁꯞꯄꯣꯔꯠ ꯇꯧꯕ ꯇꯥꯕꯅꯤꯅꯦ ꯃꯔꯛꯇꯗꯤ ꯀꯔꯤ
ꯑꯩ ꯇꯧꯅꯤꯡ ꯇꯧꯅꯤꯡꯗ꯭ꯔꯦꯕꯥ
ꯑꯗꯨ ꯕꯣꯜꯖꯨ ꯃꯦꯁꯤꯅ ꯍꯦꯟꯅ ꯍꯩꯌꯦꯕ ꯈꯪꯉꯦ ꯐꯖꯩꯕ ꯈꯪꯉꯦ ꯀꯔꯤꯒꯤꯅꯣ ꯔꯣꯅꯥꯜꯗꯣꯕꯨ ꯁꯞꯄꯣꯔꯠ ꯇꯧꯕ
ꯑꯗꯨ ꯑꯗꯨꯗꯤ ꯅꯣ ꯅꯣ ꯑꯗꯨꯗꯤ ꯑꯗꯨꯗꯤ ꯅꯪ ꯑꯗꯨ ꯀꯣꯏꯁꯟꯗꯤ ꯌꯥꯗꯦ ꯅꯪ ꯂꯥꯜꯂꯦ ꯃꯁꯥ ꯃꯁꯥꯒꯤ ꯄꯥꯝꯕ ꯍꯥꯏꯕꯗꯤ ꯂꯩꯌꯦ ꯅꯥ
ꯑꯥꯆꯁꯥ ꯀꯝꯃꯥꯏꯅ ꯂꯥꯟꯕ꯭ꯔꯥ ꯍꯥꯏꯔꯛꯕꯗ ꯃꯔꯛ ꯑꯩ ꯇꯥꯒꯦ ꯅꯪꯅ ꯍꯥꯏꯕ ꯇꯥꯕ꯭ꯔꯣ
ꯍꯣꯏ ꯍꯣꯏ ꯍꯩꯕ ꯍꯥꯏꯁꯤꯗꯤ ꯃꯣꯏꯅꯤꯁꯦ ꯍꯣꯏ ꯃꯣꯏꯅꯤ ꯁꯤ ꯍꯩꯔꯦ ꯑꯗꯨ ꯑꯥ ꯍꯥꯏꯔꯒ ꯀꯩꯅꯣ ꯃꯦꯁꯤꯅ ꯈꯔ ꯈꯔ ꯈꯛꯇ ꯈꯔ ꯄꯣꯏꯟꯁ ꯈꯔ ꯍꯦꯜꯂꯦ ꯍꯥꯏꯕꯅꯦꯕꯀꯣ ꯑꯗꯨꯒ ꯃꯥꯕꯨ ꯆꯨꯁ ꯇꯧꯕꯗꯤ ꯀꯥꯏꯗꯅꯣ ꯄꯥꯝꯕ ꯍꯥꯏꯕꯁꯤꯗꯤ
ꯍꯣꯏꯗꯥ-ꯍꯣꯏꯗꯥ ꯑꯩ ꯑꯗꯨ ꯑꯩꯗꯤ ꯄꯣꯔꯆꯨꯒꯜꯕꯨꯗꯤ ꯑꯥꯝ ꯃꯦꯁꯤꯒ ꯊꯦꯡꯅꯗ꯭ꯔꯤ ꯐꯥꯎꯗꯤ ꯑꯗꯨꯝ ꯁꯞꯄꯣꯔꯠ ꯇꯧꯋꯤꯗ
ꯑꯩꯁꯨ ꯀꯥꯎꯔꯤꯅꯦ ꯑꯥꯁ
ꯑꯃ ꯊꯤꯗꯣꯛ-ꯊꯤꯗꯣꯛꯀꯦ
ꯍꯣꯏ
ꯃꯣꯏꯅ ꯁꯥꯟꯅꯈꯤꯕꯗꯨ ꯄꯣꯔꯇꯨꯒꯜꯒ ꯏꯁꯄꯦꯟꯅꯦꯅꯦ ꯑꯗꯨꯅꯦꯅꯦ ꯑꯁꯤ ꯀꯔꯤ ꯀꯥꯎ ꯂꯩꯕ꯭ꯔꯣ
ꯀꯥꯎꯅꯤꯡꯉꯥꯏ ꯂꯩꯇꯕꯅꯦ
ꯑꯗꯨꯅꯦ ꯍꯣꯏꯅꯦ ꯍꯣꯏꯅꯦ ꯏꯁꯄꯦꯟꯒ ꯁꯥꯅꯔꯗꯤ ꯑꯗꯨꯝ ꯄꯣꯔꯇꯨꯒꯜ ꯄꯣꯅꯦꯅ ꯈꯪꯉꯦꯗ ꯀꯩꯅꯣ ꯑꯩꯒꯤ ꯀꯣꯛꯇꯗꯤ ꯄꯣꯔꯇꯨꯒꯜꯒ ꯏꯁꯄꯦꯟ ꯁꯥꯟꯅꯒꯗꯧꯕ ꯇꯥꯏꯞꯇ ꯂꯩꯔꯤꯌꯦꯅꯦ
ꯑꯣ ꯌꯥꯗ꯭ꯔꯦꯅꯦ ꯑꯗꯨꯗꯤ
ꯌꯥꯗ꯭ꯔꯦ ꯁꯀ꯭ꯔꯨ ꯈꯔ ꯌꯥꯗ꯭ꯔꯦ ꯇꯨꯝꯗ꯭ꯔꯗꯤ ꯌꯥꯔꯔꯣꯏ ꯅꯪꯗꯤ ꯄꯨꯡ ꯀꯌꯥ ꯇꯨꯝꯕ꯭ꯔꯣ
ꯈꯣꯏꯁꯦ ꯕꯣꯜ ꯌꯦꯡꯉꯗꯤ ꯑꯗꯨꯝ ꯐꯣꯔ ꯐꯣꯔ ꯊ꯭ꯔꯇꯤꯁ ꯑꯗꯨꯒ ꯇꯨꯝꯃꯦ ꯕꯣꯜ ꯌꯦꯡꯗ꯭ꯔꯗꯤ ꯇꯨ ꯊ꯭ꯔꯤ ꯁꯤꯁꯦ ꯑꯗꯨꯝ ꯅꯣꯔꯃꯦꯜ ꯑꯣꯏꯌꯦꯗ
ꯎꯝ ꯅꯍꯥꯟ ꯑꯩ ꯗꯦꯜꯂꯤ ꯗꯦꯜꯂꯤ ꯂꯩꯕ ꯃꯇꯝꯗꯗꯤ ꯑꯩꯗꯤ ꯄꯨꯡ ꯃꯉꯥ ꯇꯨꯝꯕꯅꯦ ꯉꯥꯜꯂꯒ
ꯑꯣ ꯀꯔꯤꯒꯤ
ꯈꯪꯗꯦ ꯑꯩꯈꯣꯏ ꯂꯩꯕ ꯖꯒꯥꯗꯣ ꯗꯨꯝ ꯑꯗꯨꯃꯥꯏꯅ ꯇꯧꯕꯅꯦ
ꯎꯝ ꯎꯝ ꯑꯗꯣ ꯑꯁ ꯉꯥꯟꯕꯗꯣ ꯑꯣ ꯇꯨꯝꯕꯗꯨꯁꯨ ꯋꯥꯕ ꯑꯃꯅꯤꯍꯦ
ꯎꯝ ꯑꯩ ꯑꯗꯨꯒꯤ ꯍꯧꯖꯤꯛ ꯁ꯭ꯂꯤꯞꯄꯤꯡ ꯃꯥꯛꯁ ꯂꯩꯗꯅ ꯃꯤꯠꯀꯤꯗꯣ ꯃꯗꯨꯒꯤꯗꯣ ꯍꯥꯞ ꯑ ꯑꯗꯨꯅ ꯍꯥꯞꯂꯒ ꯑꯗꯨꯝ ꯇꯨꯝꯕꯅꯦ ꯑꯗꯨ ꯅꯨꯡꯊꯤꯟꯗ
ꯑꯣ
ꯑꯗꯨ ꯂꯩꯔꯗꯤ ꯌꯥꯏꯌꯦꯗ ꯑꯗꯨ ꯍꯥꯞ
ꯑꯗꯨ ꯑꯣꯏꯔꯁꯨ ꯁꯥꯕ ꯀꯥꯟꯗꯗꯤ ꯂꯥꯏꯠ ꯑꯣꯟ ꯇꯧꯔꯒ ꯇꯨꯝꯕꯗꯣ
ꯎꯝ
ꯂꯥꯏꯠ ꯑꯁ ꯑꯗꯣ ꯃꯥꯛꯁ ꯍꯥꯞꯄꯁꯨ ꯑꯗꯨꯝ ꯐꯤꯜ ꯇꯧꯋꯦꯕ ꯋꯥꯈꯜꯅꯔꯥ ꯈꯪꯗ꯭ꯔꯦ ꯑꯗꯨꯗꯤ ꯅꯨꯡꯉꯥꯏꯇꯦ ꯀꯝꯄ꯭ꯂꯤꯠ ꯗꯥꯔꯛ ꯑꯣꯢꯗ꯭ꯔꯗꯤ
ꯍꯧꯖꯤꯛ ꯍꯧꯖꯤꯛ ꯑꯩꯈꯣꯏꯒꯤ ꯑꯦꯜ ꯏ ꯗꯤ ꯕꯜꯕ ꯇꯨꯗꯤ ꯂꯥꯏꯠ ꯏꯃꯤꯠ ꯍꯤꯠ ꯏꯃꯤꯠ ꯇꯧꯗꯕꯅꯦꯗ ꯑꯗꯨꯕꯨ ꯋꯥꯈꯟꯗꯅꯤ ꯍꯣꯏ ꯅꯪꯅ ꯍꯥꯏꯕꯒꯨꯝꯅ ꯑꯝ ꯑꯁ ꯅꯨꯡꯉꯥꯏꯕꯒꯨꯝ
ꯅꯪ ꯅꯪꯒꯤ ꯅꯪꯒꯤ ꯊꯕꯛꯀꯤ ꯄ꯭ꯔꯣꯒ꯭ꯔꯦꯁ ꯀꯃꯥꯏ ꯇꯧꯔꯦ
ꯀꯔꯝꯕ ꯊꯕꯛꯀꯤ ꯄ꯭ꯔꯣꯒ꯭ꯔꯦꯁꯔꯣ ꯑꯩ ꯊꯕꯛ ꯇꯧꯋꯦ ꯍꯥꯏꯔꯝꯕ꯭ꯔꯣ ꯅꯪꯉꯣꯟꯗ
ꯑꯣ ꯍꯧꯖꯤꯛ ꯍꯧꯖꯤꯛ ꯅꯪ